ꯇꯥꯕ꯭ꯔꯣ ꯃꯔꯨꯞꯄꯨ ꯀꯩꯗꯧꯔꯝꯃꯤꯅꯣ ꯍꯨꯖꯤꯛ
ꯑ ꯃꯔꯨꯞ ꯑꯩ ꯑꯗꯣ ꯀꯩꯅꯣ ꯇꯧꯕ ꯊꯕꯛ ꯑꯈꯣꯏꯒꯤ ꯆꯪꯉꯛꯄꯒꯤ ꯄꯣꯊꯥꯔꯝꯕꯅꯤ ꯍꯛꯆꯤꯠ ꯂꯥꯡꯉꯝꯕ ꯍꯥꯏꯇꯥꯔꯦ ꯉꯁꯤꯗꯣ ꯁꯨꯇꯤ ꯑꯣꯏꯌꯦꯗ
ꯊꯧ ꯑꯗꯨꯗꯤ ꯃꯔꯨꯞ ꯋꯥꯔꯤ ꯋꯥꯇꯥꯏ ꯇꯧ ꯌꯥꯔꯣꯏꯗ꯭ꯔꯣ
ꯌꯥꯏ ꯑꯗꯨꯅꯤ ꯑꯩꯁꯨ ꯃꯔꯨꯞꯇ ꯐꯣꯟ ꯇꯧꯒꯦꯗ ꯈꯜꯂꯝꯕꯅꯤ
ꯎꯝ ꯑꯩ ꯅꯍꯥꯟ ꯇꯧꯔꯛꯑꯦ ꯑꯗꯨꯗꯤ
ꯇꯧꯕ ꯆꯞ ꯆꯥꯅꯔꯦ
ꯃꯔꯨꯞꯄꯨ ꯅꯨꯡꯉꯥꯏꯔꯤꯕ ꯀꯃꯥꯏ ꯀꯃꯥꯏꯅ ꯇꯧꯔꯤꯒꯦ ꯅꯋꯥ ꯅꯌꯤꯒ ꯇꯥꯒꯤꯗꯕ ꯀꯨꯏꯕꯁꯤꯗ ꯁꯨꯝ ꯇꯧꯔꯛꯏꯅꯤꯅꯦ
ꯃꯥꯅꯤ ꯃꯥꯅꯦ ꯅꯨꯡꯉꯥꯏꯔꯤ ꯍꯥꯏꯇꯥꯔꯦ ꯃꯔꯨꯞ ꯑꯗꯨꯅꯤ ꯃꯔꯨꯞꯛꯇꯤ ꯀꯃꯥꯏ ꯀꯃꯥꯏꯅ ꯂꯩꯔꯤꯒꯦ ꯍꯧꯖꯤꯛꯄꯣ
ꯃꯔꯨꯞ ꯌꯥꯝ ꯊꯤꯅ ꯅꯨꯡꯉꯥꯏ ꯍꯧꯖꯤꯛꯀꯥꯟꯗꯤ
ꯎꯝ
ꯏꯨꯒꯤ ꯏꯆꯥꯒꯤ ꯏꯆꯥꯁꯤꯡꯒꯤ ꯀꯨꯝꯍꯩ ꯌꯦꯡꯉꯀꯣ
ꯎꯝ ꯃꯥꯅꯤ ꯑꯗꯨ ꯃꯔꯨꯞꯀꯤ ꯑꯁ ꯀꯨꯏꯔꯦꯅꯦ ꯃꯔꯨꯞꯀꯤ ꯑꯉꯥꯡ ꯀꯌꯥꯅꯣ ꯑꯩ ꯕꯨ ꯀꯥꯎꯕꯨ ꯀꯥꯎꯔꯦ ꯀꯨꯏꯃꯟꯈꯤꯦꯗꯀꯣ
ꯑꯁ ꯃꯔꯨꯞꯁꯨ ꯀꯃꯥꯏ ꯇꯧꯏ ꯑꯩ ꯑꯉꯥꯡꯕꯧ ꯈꯪꯉꯝꯗ꯭ꯔꯦ ꯃꯔꯨꯞꯁꯤ ꯑꯩ ꯑꯁ ꯅꯨꯡꯉꯥꯏꯇꯦꯅꯦ ꯃꯔꯨꯞ ꯑꯗꯨ ꯐꯥꯎꯗꯤ
ꯍꯥꯏꯗꯤ ꯀꯨꯏꯃꯟꯒꯤꯗ ꯑꯩꯁꯤ ꯑꯉꯥꯡ ꯀꯩꯅꯣꯕꯨꯗꯤ ꯈꯪꯕ
ꯎꯝ ꯃꯔꯨ ꯑꯅꯤꯅꯦ ꯑꯍ ꯑꯃ ꯑꯍꯟꯗꯨꯗꯤ ꯅꯨꯄꯥ ꯃꯆꯦ ꯑꯍꯟꯗꯨꯗꯤ ꯐꯅꯌꯥꯝ ꯆꯥꯎꯔꯦ
ꯍꯣꯏ ꯑꯗꯣ ꯑꯅꯤ ꯁꯨꯒꯦꯗꯤ ꯈꯟꯕ ꯑꯩꯁꯨ ꯑꯗꯨ ꯅꯨꯄꯤꯔꯥ ꯅꯨꯄꯥꯔꯥ ꯑꯗꯨ ꯑꯇꯣꯝꯕꯗꯨ ꯑꯃꯗꯨ
ꯃꯈꯥꯗ ꯑꯇꯣꯝꯕ ꯅꯨꯄꯥ ꯑꯃ ꯍꯟꯗꯛ ꯐꯪꯕ ꯑꯗꯨꯒꯤꯀꯣ ꯋꯥꯈꯟꯖꯤ ꯅꯨꯡꯉꯥꯏꯔꯦ ꯅꯨꯄꯤ ꯅꯨꯄꯥ ꯑꯃꯖꯨ ꯑꯣꯏꯔꯝꯃꯤꯀꯣ ꯑꯗꯩ ꯑꯉꯥꯡꯁꯤꯡ ꯈꯒ ꯆꯥꯎꯈꯠꯂꯛꯄꯒꯤ ꯁꯦꯟꯅꯕ ꯋꯥꯕꯒꯤ ꯑꯁ ꯃꯔꯨꯞ ꯅꯨꯡꯉꯥꯏꯕ ꯅꯨꯡꯉꯥꯏꯕ ꯁꯨ ꯑꯃꯅꯤ ꯑꯋꯥꯕꯁꯨ ꯑꯃꯅꯤ ꯃꯔꯨꯞ
ꯃꯥꯅꯦ ꯑꯍꯟꯗꯨꯅ ꯍꯧꯖꯤꯛ ꯀ꯭ꯂꯥꯁ ꯀꯌꯥ ꯀꯥꯔꯕ ꯍꯟꯅꯛꯄꯣ
ꯃꯔꯨꯞ ꯀ꯭ꯂꯥꯁ ꯑꯍꯨꯝ ꯑꯍꯨꯝ ꯁꯨꯕ ꯀꯥꯔꯦ ꯃꯔꯨꯄ ꯑꯁ ꯃꯤ ꯐꯅ ꯈꯔꯥ ꯂꯩꯦꯗꯩꯩꯗꯤ ꯆ꯭ꯤꯛ ꯅꯨꯡꯤꯠ ꯊꯥꯒꯦ ꯍꯥꯏꯔꯛꯑꯅꯤ ꯍꯧꯖꯤꯛ ꯐꯥꯎꯗ ꯈꯔ ꯈꯔ ꯂꯥꯏꯔꯤꯛ ꯂꯥꯏꯁꯨ ꯄꯥꯕ ꯈꯔꯕ ꯍꯩꯔꯛꯑꯕꯅꯤ ꯈꯔ ꯈꯔ
ꯑꯣ ꯍꯅ ꯀꯌꯥꯁꯨ ꯀ꯭ꯂꯥꯁ ꯀꯩꯅꯣ ꯇꯧꯕ ꯀꯃꯥꯏꯅ ꯇꯧꯕ
ꯑꯇꯣꯝꯕꯗꯤ ꯁ꯭ꯀꯨꯜ ꯀꯥꯗ꯭ꯔꯤꯗ ꯃꯔꯨꯞ ꯍꯌꯦꯡ ꯆꯍꯤ ꯑꯅꯤ ꯁꯨꯔꯛꯑꯝꯅꯤ ꯃꯔꯨꯞ ꯍꯌꯦꯡ ꯃꯊꯪ ꯊꯥꯔ
ꯎꯝ ꯍꯣꯏ ꯍꯣꯏ ꯃꯥꯅꯤ ꯃꯥꯅꯤ ꯇꯧꯔꯣ ꯇꯧꯔꯣ ꯀꯨꯏꯃꯟꯒꯤꯗꯅ ꯑꯁ ꯑꯉꯥꯡꯒꯥꯡ ꯆꯍꯤ ꯀꯌꯥ ꯁꯨꯔꯅꯣ ꯈꯣꯠꯄꯅꯣ ꯀꯥꯎꯔꯦ ꯋꯥꯔꯤ ꯁꯥꯟꯅꯃꯟꯒꯤꯗꯅꯀꯣ
ꯎꯝ ꯑꯗꯨꯅꯤ ꯃꯔꯨꯞ ꯃꯅꯤ ꯃꯔꯨꯞꯁꯨ ꯅꯣꯡꯐꯗꯣꯛꯇꯪ ꯀꯣꯏꯊꯣ
ꯃꯔꯨꯞꯁꯨ ꯑꯗꯨꯅꯤ ꯑꯩꯖꯨ ꯊꯕꯛ ꯆꯤꯟꯕꯩꯅ ꯀꯣꯏꯔꯛꯀꯦꯗꯤ ꯈꯟꯕ ꯂꯥꯛꯄ ꯐꯪꯗꯅ ꯂꯩꯔꯦ ꯑꯗꯨꯅ ꯃꯅꯤ ꯃꯔꯨꯞꯁꯨ ꯑꯉꯥꯡꯁꯦꯅ ꯀꯩꯗꯧꯕ ꯑꯗꯨꯝ ꯆꯤꯟꯕꯅꯤꯅ ꯊꯕꯛꯇꯣ
ꯃꯥꯅꯤꯅꯦ ꯑꯩꯁꯨ ꯌꯨꯝꯒꯤ ꯊꯕꯛ ꯑꯃꯨꯛ ꯑꯉꯥꯡꯒꯤ ꯇꯧꯗꯣꯔꯥ ꯊꯕꯛ ꯑꯃꯨꯛ ꯆꯠꯇꯣꯔ ꯏꯁꯥꯒꯤ ꯑꯃꯨꯛ ꯆꯠ ꯇꯧꯔ ꯑꯣꯐꯤꯁ ꯑꯃꯨꯛ ꯆꯠꯄꯅꯦ ꯃꯔꯨꯞ ꯃꯇꯝꯒ ꯈꯥꯏꯗꯣꯛꯄ ꯐꯪꯗꯦꯗ ꯅꯣꯡ ꯐꯥꯗꯣꯛꯀꯥꯡ ꯅꯨꯄꯤ ꯑꯉꯥꯡ ꯌꯥꯎꯔꯒ ꯀꯣꯏꯕ ꯆꯠꯄ ꯈꯣꯠꯄ ꯑꯗꯨ ꯃꯉꯥꯏ ꯑꯗꯨ ꯐꯪꯗꯦ ꯃꯇꯝꯖꯤ ꯄꯥꯛ
ꯃꯔꯨꯞ ꯎꯝ ꯃꯥꯅꯦ ꯑꯗꯨꯅꯤ ꯍꯧꯖꯤꯛꯄꯨ ꯉꯁꯤꯕꯨ ꯃꯔꯨꯞ ꯀꯩꯀꯩ ꯑꯦꯟꯁꯥꯡ ꯀꯩꯀꯩ ꯑꯣꯏꯅ ꯆꯥꯕꯤꯔꯒꯦ ꯉꯁꯤꯐꯣ
ꯃꯔꯨꯝ ꯉꯁꯤꯗꯤ ꯑ ꯊꯕꯛꯁꯨ ꯇꯤ ꯑꯣꯏꯌꯦꯗꯅ ꯑꯩꯅ ꯑꯣꯏꯅ ꯆꯥꯛ ꯊꯣꯡꯉꯦ ꯅꯨꯄꯤ ꯃꯣꯏꯗꯨ ꯑꯉꯥꯡ ꯁꯦꯅ ꯍꯜꯂꯒ ꯊꯝꯃꯦ ꯈꯔ ꯑꯩ ꯉꯁꯤꯗꯤ ꯑꯩ ꯇꯧꯔꯒꯦ
ꯎꯝ
ꯁꯤꯁꯦ ꯎꯠꯇꯤ ꯑꯣꯏꯅ ꯊꯣꯡꯉꯦ ꯃꯔꯨꯞ
ꯎꯝ
ꯎꯇꯤ ꯑꯁꯪꯕꯒꯤ ꯃꯆꯜꯗꯨ ꯐꯖꯅ ꯑꯩꯅ ꯍꯧꯔꯒ ꯂꯩꯀꯥꯏꯁꯤꯗ ꯈꯥ ꯋꯥꯡ ꯆꯠꯂ ꯊꯤꯔꯨꯔꯦ ꯀꯔꯤ ꯀꯔꯥꯡ ꯅꯪꯒꯤ ꯄꯥꯡꯈꯣꯛꯂ ꯑꯗꯩ ꯃꯪꯒꯟ ꯎꯇꯤꯅꯤꯗ
ꯍꯥꯎꯕꯅꯤꯅꯦ ꯎꯇꯤ ꯑꯁꯪꯕꯁꯤ
ꯑꯗꯨꯒ ꯁꯤꯡꯖꯨ ꯁꯤꯡꯖꯨ ꯑꯃ ꯁꯨꯕ ꯐꯖꯅ ꯍꯥꯎ ꯁꯤꯡꯖꯨꯗꯨꯁꯨ ꯑꯈꯣꯏꯒꯤ ꯍꯥꯟꯅꯒꯤ ꯑꯍꯜ ꯂꯃꯟꯅ ꯊꯝꯕꯤꯔꯝꯕ ꯁꯤꯡꯖꯨꯗꯣ ꯑꯗꯨꯒꯤ ꯇꯥꯏꯞ ꯍꯥꯏꯗꯤ ꯃꯅꯥ ꯃꯁꯤꯡ ꯉꯥꯛꯇꯪ ꯇꯧꯔꯒꯀꯣ ꯃꯩ ꯍꯧꯖꯤꯛꯀꯥꯟꯒꯤ ꯑꯗꯨ ꯑꯗ ꯍꯥꯞꯆꯤꯟꯕꯗꯣ ꯍꯥꯞꯇꯕꯤꯗ ꯑꯈꯣꯏ ꯑꯗꯨꯝꯕ ꯉꯥꯛꯇꯪ
ꯑꯈꯣꯏꯒꯤ ꯃꯥꯅꯦ ꯃꯤꯃꯤ ꯁꯤꯡꯖꯨꯒ ꯍꯥꯏꯅ ꯍꯧꯖꯤꯛ ꯌꯥꯝ ꯇꯧꯕꯗ ꯑꯗꯨꯝꯕ ꯅꯠꯇꯕꯀꯣ
ꯑꯈꯣꯏꯒꯤ ꯀꯣꯝꯄ꯭ꯔꯦꯠ ꯀ ꯑꯗꯒꯤ ꯅꯥꯎꯁꯦꯛ ꯃꯤꯅꯠ ꯝꯉꯥ ꯇꯥꯔꯨꯛ ꯁꯨꯏ ꯆꯥ ꯃꯔꯨꯞ ꯍꯩꯗꯤ ꯀꯔꯤꯅꯣ ꯍꯣꯠꯅꯔꯕ ꯉꯥꯁꯤꯗꯤ
ꯑꯩꯈꯣꯏꯗꯣ ꯉꯁꯤ ꯀꯩꯅꯣ ꯇꯧꯔꯦ ꯈꯥꯃꯦꯟ ꯑꯩꯈꯣꯏꯒꯤ ꯈꯥꯃꯦꯟ ꯑꯁꯥꯡꯕꯤꯗꯣ ꯑꯗꯨꯃ ꯐꯖꯅ ꯏꯔꯣꯜꯂꯦ ꯑꯗꯨꯒ ꯉꯥ ꯑꯃ ꯇꯥꯎꯔꯒ ꯆꯥꯔꯦ ꯉꯁꯤꯗꯤ
ꯀꯩꯩꯅꯦ ꯃꯔꯄ
ꯏꯔꯣꯝꯕ ꯑꯃ ꯑꯗꯒꯤ ꯊꯥꯎ ꯑꯃ ꯑꯗꯨꯃꯥꯏꯅ ꯇꯧꯒꯗꯕꯅꯤ ꯆꯥꯏꯔꯤꯁꯦ ꯊꯥꯎ ꯈꯛꯇꯗꯁꯨ ꯆꯥꯗꯕ ꯃꯥꯏꯅ ꯇꯧ ꯌꯥꯅ ꯌꯥꯅ ꯂꯝ ꯁꯥꯔꯦ
ꯃꯥꯅꯤ ꯃꯥꯅꯤ ꯍꯣꯏ ꯑꯩꯒꯤꯗꯤ ꯑꯉꯥꯡꯈꯩꯗꯤ ꯑꯩꯗꯤ ꯑꯆꯝꯕꯗꯕꯨ ꯆꯥꯅꯁꯦ ꯃꯔꯨꯞ ꯑꯉꯥꯡꯕꯁꯤꯅ ꯀꯣꯜ ꯑꯐꯨꯠ ꯍꯥꯄꯗ ꯆꯥꯅꯤꯡꯉꯤꯗꯅ ꯌꯦꯟꯗ ꯃꯣꯏꯗꯤ ꯊꯣꯡ ꯊꯥꯛ ꯇꯧꯔ ꯊꯥꯎ ꯊꯣꯡꯅ ꯍꯥꯞꯆꯤꯟꯕ ꯃꯣꯔꯣꯛ ꯍꯥꯞꯄꯗ ꯆꯥꯕ ꯍꯩ ꯁꯤ ꯍꯩꯇꯕꯩꯀꯣ ꯌꯦꯟꯁꯤ ꯐꯨꯠꯂꯞ ꯄꯨꯠꯂꯒ ꯑꯗꯨꯝ ꯆꯥꯕꯅ ꯑꯩꯁꯨ ꯆꯥꯔꯕꯅꯤ
ꯃꯅꯤ ꯃꯅꯤ ꯊꯥꯎ ꯊꯝ ꯌꯥꯔꯤ ꯄꯤꯖꯗꯕ ꯑꯉꯥꯡꯁꯤꯡꯁꯨ ꯑꯗꯨꯝ ꯐꯨꯜꯂꯞ ꯐꯨꯜꯂꯒ ꯑꯗꯨꯝ ꯄꯤꯖꯕ
ꯑꯗꯨꯅꯤ ꯑꯗꯨꯣ ꯑꯍꯨꯞꯄ ꯆꯥꯕꯁꯤꯅꯀꯣ ꯏꯁꯥꯗꯁꯨ ꯅꯨꯡꯉꯥꯏꯕ ꯍꯥꯏꯇꯥꯔꯦ ꯍꯥꯏꯦ ꯌꯥꯝ ꯂꯨꯝꯗꯦꯕ ꯏꯁꯥꯗ ꯏꯁꯥꯗ ꯍꯛꯆꯥꯡꯗ ꯂꯨꯝꯕ ꯍꯦꯟꯒꯠꯇꯕ ꯏꯁꯥ ꯌꯥꯡꯕ ꯆ ꯐꯥꯎ ꯎ ꯐꯥꯎꯕ ꯍꯥꯏꯇꯥꯔꯦ ꯃꯔꯨꯞ ꯑꯗꯨꯅ ꯀꯔꯤ ꯍꯥꯏꯅꯤ ꯁꯨꯝ ꯁꯨꯝꯕꯗꯤ ꯀꯥꯟꯅꯩ ꯍꯥꯏꯇꯥꯔꯦ ꯆꯝꯐꯨ ꯅꯨꯡꯁꯨ ꯁꯨꯝ ꯆꯥꯎ ꯏꯁꯥꯗꯣ ꯍꯧꯖꯤꯀꯥꯟꯗꯤ ꯋꯦꯠ ꯍꯦꯟꯒꯠ ꯂꯥꯏꯅꯥ ꯃꯈꯟ ꯃꯈꯟ ꯌꯥꯝ ꯊꯣꯛꯂꯛꯄꯅꯤꯅ ꯑꯗꯨꯝ ꯂꯨꯝꯕ ꯒꯠꯇꯅꯕ ꯀꯟꯅ ꯈꯣꯠꯅꯕ ꯍꯥꯏꯇꯥꯔꯦ ꯏꯁꯥꯅ ꯑꯗꯨꯅ ꯑꯉꯥꯡꯁꯤꯡꯒꯤꯁꯨ ꯐꯕ ꯁꯨ ꯐꯕ ꯁꯨꯃꯥꯏꯅ ꯇꯧꯋꯤ ꯃꯔꯨꯞ
ꯃꯥꯒꯤ ꯃꯔꯨꯞ ꯃꯔꯨꯞꯄ ꯑꯁꯤ ꯑꯣꯐꯤꯁꯀ ꯆꯠꯇ꯭ꯔꯕ ꯁꯨꯇꯤ ꯑꯣꯏꯔꯕ ꯀꯃꯥꯏꯅ ꯇꯧ
ꯃꯔꯣ ꯉꯁꯤ ꯑꯩ ꯁꯨꯇꯤ ꯉꯁꯤ ꯁꯨꯇꯤꯅꯤ ꯃꯔꯨꯞ ꯉꯁꯤ ꯀꯩꯅꯣ ꯅꯣꯡꯃꯥꯏꯖꯤꯡ ꯅꯨꯃꯤꯠꯅꯤ ꯃꯔꯨꯞ
ꯑꯣ ꯆꯨꯝꯃꯤ ꯆꯨꯝꯃꯤ ꯑꯁ ꯑꯩ ꯑꯗꯨ ꯃꯔꯨꯞ ꯑꯉꯥꯡꯁꯤꯡꯗꯨ ꯑꯈꯣꯏꯒꯤ ꯑꯌꯨꯛꯀ ꯑꯗꯨꯝ ꯉꯟꯅ ꯍꯧꯒꯠꯂꯒ ꯑꯗꯨꯝ ꯅꯨꯝꯗꯥꯡ ꯋꯥꯏꯔꯝ ꯑꯣꯏꯔꯣ ꯀꯩ ꯑꯣꯏꯔꯣ ꯀꯩꯅꯣ ꯇꯧꯕ ꯑꯗꯨꯝ ꯋꯥꯥꯀꯤꯡꯒꯨꯝꯕ ꯀꯩꯒꯨꯝꯕꯝ ꯄꯨꯊꯣꯛꯄꯤꯕ ꯅꯠ
ꯄꯨꯊꯣꯛꯏ ꯄꯨꯊ ꯃꯔꯨꯞ ꯁꯨꯇꯤꯒ ꯑꯣꯏꯔꯗꯤ ꯃꯣꯏ ꯉꯥꯛꯇꯪ ꯂꯩꯔ ꯍꯨꯖꯤꯛ ꯁꯨꯇꯤꯁꯤ ꯑꯣꯏꯕꯅꯤ ꯉꯥꯛꯇꯪ ꯀꯥꯏꯗ ꯀꯣꯏꯔꯨꯁꯤꯒ ꯆꯠꯂꯨꯁꯤꯒ ꯆꯤꯡꯒꯨꯝꯕ ꯄꯥꯠ ꯀꯨꯝꯕ ꯆꯠꯄ ꯌꯥꯝ ꯄꯥꯝ
ꯃꯥꯅꯤ ꯃꯥꯅꯤ ꯑꯁꯪ ꯑꯃꯥꯟ ꯌꯦꯡꯍꯜꯂꯒ ꯍꯥꯏ ꯍꯥꯏꯇꯥꯔꯦ ꯃꯣꯏ ꯃꯁꯥꯗꯨ ꯐ꯭ꯔꯦꯁ ꯑꯣꯏꯍꯜꯂꯒ
ꯂꯩ ꯂꯩ ꯂꯩ ꯂꯩ ꯁꯥꯠꯄ ꯐꯣꯡꯕ ꯂꯩꯅꯤ ꯑꯗꯨꯏ ꯃꯐꯝ ꯆꯠꯁꯤ ꯉꯁꯥꯏ ꯑꯩꯉꯣꯟꯗ ꯍꯥꯏꯔꯝꯃꯤꯅꯤ ꯑꯗꯨ ꯂꯩ ꯌꯦꯡꯉꯨꯁꯤ ꯂꯩ ꯌꯦꯡꯉꯨꯁꯤ ꯑꯗꯨ ꯌꯦꯡꯁꯤ ꯕꯕꯥ ꯑꯗꯨꯗ ꯇꯧꯔꯝꯕ ꯍꯣꯏ ꯍꯣꯏ ꯆꯠꯇꯣꯏ ꯍꯣꯔꯦꯟ ꯅꯨꯡꯁꯥ ꯈꯔꯥ ꯅꯦꯝꯗꯔꯥ ꯆꯠꯁꯤꯀꯣ ꯍꯥꯏꯔ ꯉꯇꯪ ꯉꯇꯪ ꯇꯨꯝꯍꯟꯈꯤꯕ ꯃꯔꯨꯞꯁꯨ ꯅꯣꯡꯃ ꯂꯥꯛꯑꯣ ꯌꯦꯡꯉꯨꯁꯤ ꯐꯖꯕꯅꯤ
ꯍꯣꯏ ꯌꯥꯏ ꯌꯥꯏ ꯂꯥꯛꯀꯦ ꯃꯔꯨꯞ ꯉꯁꯤꯕꯨꯗꯤ ꯍꯌꯦꯡ ꯅꯣꯡꯃ ꯐꯖꯅ ꯁꯨꯇꯤ ꯂꯩ ꯂꯥꯛꯑꯒꯦ ꯆꯥꯛꯁꯨ ꯆꯥꯗ ꯀꯨꯏꯔꯦ ꯆꯥꯛ ꯑꯃ ꯆꯥꯁꯤ ꯐꯖꯅ ꯑꯗꯨꯒ
ꯑꯩ ꯌꯨꯝꯗ ꯂꯥꯛꯑꯣ ꯑꯗꯨꯒ ꯆꯥꯛ ꯆꯥꯃꯤꯟꯅꯁꯦ ꯑꯗꯨꯒꯀꯣ ꯑꯗꯨꯒ ꯀꯣꯏꯊꯣꯛꯎꯁꯤ
ꯃꯔꯨꯞꯀꯤ ꯑꯣꯐꯤꯁ ꯃꯔꯨꯞꯀꯤ ꯊꯕꯛꯇꯣ ꯀꯃꯥꯏ ꯍꯥꯏꯗꯤ ꯀꯃꯝꯍꯥꯏꯅ ꯇꯧꯒꯦ ꯊꯕꯛꯇꯣ ꯑꯈꯣꯏꯒꯤ ꯄꯩꯁꯥ ꯅꯨꯡꯁꯥ ꯑꯈꯣꯏꯒꯤ ꯊꯥꯒꯤ ꯍꯥꯟꯅꯒꯤ ꯔꯦꯠꯇ ꯑꯗꯨꯝ ꯂꯩꯕ꯭ꯔꯥ ꯍꯦꯟꯒꯠꯄ ꯍꯦꯟꯒꯠꯇꯕ ꯀꯃꯥꯏꯅ ꯇꯧꯒꯦ
ꯊꯥꯒꯤ ꯄꯩꯁꯥꯕꯨꯗꯤ ꯑꯗꯨꯝ ꯈꯔ ꯈꯔ ꯍꯦꯟꯒꯠ ꯑꯗꯨꯒ ꯄꯩꯁꯥ ꯅꯨꯡꯁꯥꯁꯤ ꯍꯪꯖꯔ ꯌꯨꯝꯒꯤ ꯑꯉꯥꯡꯒꯤ ꯈꯔ ꯁꯤꯖꯤꯟꯅꯈꯤ
ꯃꯥꯅꯦ
ꯑꯉꯥꯡꯁꯤꯡ ꯂꯥꯏꯔꯤꯛꯁꯨ ꯇꯝꯃꯛꯛꯇꯨꯏꯀꯣ ꯇꯧꯕꯥꯅꯗ ꯄꯩꯁꯥ ꯍ ꯍ
ꯅꯃꯨꯕꯨꯅꯦ ꯇꯦꯔ ꯏꯃꯨꯡꯒꯤ ꯁꯤꯖꯤꯟꯅ ꯌꯥꯗꯕ ꯃꯌꯥꯝ ꯁꯤꯖꯤꯟꯅ ꯀꯥꯟꯅ ꯑꯉꯥꯡꯒꯤ ꯀꯩ ꯀꯩ ꯑꯗꯒꯤ ꯁ꯭ꯀꯨꯜ ꯀꯣ ꯀꯩ ꯇꯧꯔꯣ ꯑꯗꯨꯗꯒꯤ ꯆꯍꯤ ꯑꯃꯅꯤ ꯑꯃ ꯂꯩ ꯑꯗꯩꯗꯤ ꯑꯉꯥꯡꯒꯤ ꯅꯅꯥꯍꯠꯄ ꯀꯩꯗꯧꯕ ꯌꯧꯔꯛꯑꯅꯤꯗꯣ ꯉꯍꯥꯛ ꯑꯗꯩꯁꯤꯅ ꯑꯃꯨꯛ ꯆꯪꯉꯥꯅꯤ ꯔꯤ ꯑꯃꯃꯨꯛ
ꯎꯝ ꯌꯥꯏꯌꯦ ꯌꯥꯏꯌꯦ ꯑꯩ ꯑꯗꯨꯅꯤ ꯍꯥꯏꯁꯤ ꯃꯔꯨꯞ ꯑꯗꯨꯃꯥꯏꯅ ꯄꯩꯁꯥꯁꯦ ꯃꯆꯤꯠ ꯃꯆꯤꯠ ꯆꯪꯕ ꯑꯗꯒꯤ ꯑꯃꯨꯛꯛ ꯑꯦꯠꯃꯤꯁꯟ ꯇꯧꯀꯥꯟꯗꯅ ꯃꯌꯥꯝ ꯃꯌꯥꯝ ꯆꯪꯕ ꯑꯗꯨꯅꯤꯅ ꯇꯧꯔꯤꯁꯦ ꯑ ꯃꯔꯨꯞꯄꯨ ꯌꯨꯝꯒꯤ ꯏꯃꯥ ꯄꯥꯕꯨꯡ ꯑꯣꯏꯅ ꯀꯃꯥꯏ ꯀꯃꯥꯏꯅ ꯇꯧꯔꯤ ꯃꯔꯨꯞꯇꯤ ꯅꯨꯄꯤ ꯑꯉꯥꯡ ꯀꯔꯝ ꯀꯥꯟ ꯊꯤꯗꯣꯏꯅ ꯍꯧꯖꯤꯣꯏꯐꯥꯎ ꯊꯤꯗꯅ
ꯑꯣ ꯅꯨꯄꯤ ꯑꯉꯥꯡꯁꯤ ꯃꯔꯨꯞ ꯁꯗꯨ ꯌꯨꯝ ꯍꯧꯖꯤꯛꯁꯤ ꯌꯨꯝꯁꯤ ꯃꯊꯪ ꯉꯥꯏꯗ ꯁꯥꯕ ꯉꯝꯅꯕꯗꯤ ꯀꯟꯅ ꯍꯣꯠꯅꯔꯤ ꯃꯔꯗꯨꯨꯞ ꯑꯗꯨꯒ ꯇꯞꯅ ꯇꯧꯔꯒꯦꯗ ꯅꯨꯄꯤ ꯑꯉꯥꯡꯁꯤ ꯀꯃꯥꯏꯅ ꯇꯧꯒꯦꯅ ꯈꯜꯂꯤ ꯑꯩ ꯏꯃꯥ ꯀꯩꯅꯣꯕꯨꯗꯤ ꯏꯃꯥ ꯄꯕꯥꯕꯨꯡꯗꯤ ꯀꯩꯝ ꯑꯅꯥꯕꯛꯇꯤ ꯌꯥꯎꯗꯦꯗ ꯑꯗꯨꯝ ꯂꯩꯒꯦ ꯍꯥꯏꯇꯥꯔꯦ ꯐꯖꯅ
ꯎꯝ
ꯄꯩꯁꯥꯗꯤ ꯈꯤꯇꯪ ꯇꯥꯟꯁꯤꯜꯂꯒ ꯌꯨꯝꯈꯩꯁꯤ ꯐꯖꯅ ꯁꯥꯔꯒ ꯑꯝꯇꯪ ꯇꯞꯅ ꯇꯧꯁꯦ ꯑꯗ ꯍꯧꯖꯤꯛꯀꯥꯟ ꯅꯨꯄꯤ ꯑꯁꯤ ꯍꯥꯏꯗꯤ ꯌꯨꯝ ꯀꯩ ꯐꯖꯅ ꯁꯥꯗ꯭ꯔꯗꯤ ꯃꯣꯏ ꯂꯩꯅꯗꯦꯕ
ꯎꯝ
ꯑꯗꯨꯅ ꯃꯣꯏꯁꯨ ꯅꯨꯡꯉꯥꯏꯅꯕꯗꯒꯤ ꯑꯩꯈꯣꯏꯁꯨ ꯁꯦꯟꯗꯣꯛꯂꯝꯃꯤ
ꯃꯥꯅꯤ ꯃꯥꯅꯤ ꯃꯥꯅꯤ ꯃꯔꯨꯞꯀꯤ ꯁꯦꯟꯖꯨ ꯂꯝꯕꯤꯗꯨ ꯃꯥꯏ ꯄꯥꯛꯑꯗꯤ ꯌꯥꯔꯒꯦ ꯑꯗꯨꯗꯤ ꯌꯨꯝ ꯀ ꯃꯊꯊꯧ ꯃꯊ ꯁꯥꯍꯜꯂꯒ ꯇꯧ ꯌꯥꯔꯦ
ꯃꯥ ꯆꯉꯗ ꯑꯗꯨꯅꯤ ꯈꯪꯗꯦ ꯑꯦꯛꯖꯥꯝ ꯑꯃ ꯃꯃꯥꯡꯗ ꯅꯍꯥꯟ ꯑꯃ ꯑꯦꯛꯖꯥꯝ ꯑꯃ ꯊꯥꯕꯗꯨꯁꯨ ꯑꯦꯛꯖꯥꯝꯗꯣ ꯑꯁ ꯃꯤ ꯌꯥꯝ ꯈꯟꯈꯤꯗ꯭ꯔꯦꯅꯦ ꯑꯗꯨ ꯑꯦꯛꯖꯥꯝꯗꯨ ꯃꯔꯨꯞ ꯑꯗꯨꯕꯨꯗꯤ ꯇꯥꯎ ꯌꯥꯗꯕ ꯍꯥꯏꯗꯣꯏꯔꯥ ꯑꯁ ꯈꯜꯂꯛꯈꯤꯗ꯭ꯔꯦꯅꯦ ꯑꯗꯨꯕꯨꯗꯤ ꯑꯗꯨ ꯃꯊꯪ ꯊꯥꯗ ꯑꯃ ꯊꯥꯒꯗꯧꯕ ꯑꯦꯟꯖꯥꯝ ꯑꯃ ꯑꯁꯤꯗ ꯃꯥꯏ ꯄꯥꯛꯄ ꯌꯦꯡꯉꯒꯦ ꯀꯟꯅ ꯍꯣꯠꯅꯔꯒ
ꯎꯝ
ꯅꯥꯟ ꯇꯧ ꯍꯥꯏꯒꯔꯦ ꯈꯜꯂꯤ ꯑꯗꯨꯒ
ꯃꯥꯅꯤ ꯃꯥꯅꯤ ꯇ ꯀꯩꯅꯣ ꯐ ꯆꯂꯣ ꯑ ꯇꯔꯤꯒꯣ ꯍꯧ ꯁꯤꯁꯤꯗ ꯃꯤ ꯃꯈꯩꯁꯤ ꯌꯥꯝꯅ
ꯃꯥꯅꯦ ꯑꯌꯦꯦꯟꯕ ꯇꯥꯟꯅꯕ ꯉꯥꯛꯇꯅꯀꯣ ꯇ
ꯎꯝ
ꯏꯇꯥꯎ ꯍꯣꯏ ꯍꯣꯔꯦꯟ ꯄꯨꯡ ꯀꯌꯥꯃꯨꯛꯇ ꯑꯉꯥꯡ ꯆꯠꯊꯣꯛꯗꯣꯔꯤꯕꯅꯣ ꯍꯣꯏ ꯍꯥꯏꯗꯤ ꯁꯨꯝ ꯋꯀꯤꯡ ꯀ ꯆꯠꯄꯗꯣ
ꯄꯨꯡꯁꯤ ꯅꯥ ꯍꯥꯏꯗꯤ ꯑꯩꯈꯣꯏ ꯃꯅꯥꯛꯇ ꯎ ꯀꯩꯅꯣꯝ ꯂꯩꯌꯦꯕ ꯍꯥꯏꯗꯤ ꯂꯩꯀꯣꯜ ꯑꯃ ꯂꯩꯕ ꯍꯥꯏꯇꯥꯔꯦ ꯈꯣꯡꯅ ꯁꯨꯝ ꯊꯣꯛꯄꯨꯡ ꯃꯔꯤ ꯃꯔꯤ ꯃꯈꯥꯏ ꯄꯥꯟ ꯊꯣꯛꯄꯅꯦ ꯉꯁꯤꯒꯤꯗꯤ ꯅꯪ ꯆꯠꯂꯒ ꯈꯤꯇꯪ ꯂꯥꯞꯄꯦ ꯒꯥꯔꯤꯗ ꯑꯣꯏꯅ ꯆꯠꯂꯅꯤꯅ ꯂꯩꯀꯣꯜ ꯑꯃ ꯌꯦꯡꯉꯨꯗꯅꯤ ꯑꯗꯨ ꯌꯦꯡꯒꯦ ꯇꯧꯅꯤ ꯎꯝ ꯐꯔꯦ ꯐꯔꯦ ꯃꯔꯨꯞ ꯑꯗꯨꯗꯤ ꯅꯣꯡꯃ ꯊꯦꯡꯅꯔꯁꯤ ꯎꯝꯝ ꯊꯝꯃꯣ ꯊꯝꯃꯣ